ꯍꯜꯂꯣ ꯇꯔꯕ ꯍꯜꯂꯣ ꯍꯜꯂꯣ
ꯍꯂꯣ ꯐꯂꯣ ꯐꯂꯣ
ꯀꯩꯗꯧꯅꯣ
ꯗ ꯅꯗꯤ
ꯊꯝ ꯂꯩꯔ ꯏꯊꯟꯗ ꯂꯩꯌꯦꯦ
ꯑ ꯅꯤꯡꯉꯥꯏꯗꯅ
ꯑ ꯌꯦ ꯀꯨꯝꯃꯝ ꯀ ꯇꯥꯕꯗꯣ ꯅꯔꯣꯪꯂ
ꯑ ꯑꯣ ꯌꯦꯟ ꯂꯥꯛꯌꯦꯕ ꯏꯅꯦ
ꯑꯣ ꯆꯥꯛ ꯆꯥꯔꯕꯣ ꯑꯌꯨꯛꯀꯤ
ꯆꯗꯔꯤꯅꯦ ꯎꯝ ꯆꯥꯅꯤꯡꯗꯦ ꯕꯕꯨ
ꯑꯣ ꯀꯩ ꯍꯤꯟꯖꯥꯡ ꯊꯣꯡꯒꯦ
ꯖꯥꯡꯁꯨ ꯊꯣꯡꯗꯦ ꯃꯦꯒꯂ ꯃꯤꯃꯤꯒꯤ ꯆꯅꯤ
ꯌꯥꯅ ꯄꯨꯣꯛꯛꯇꯤꯂꯗꯤ
ꯑꯗꯨꯝ ꯇꯧꯔꯔꯤꯗ
ꯅꯨꯡꯉꯥꯏꯔꯤꯕ꯭ꯔꯣ ꯂꯩꯕ
ꯑꯣ ꯅꯨꯡꯉꯑꯦ ꯅꯪꯒꯤ
ꯅꯨꯡꯉꯥꯏꯔ ꯑꯗꯨ
ꯑꯥ
ꯅꯪꯁꯨꯨꯝ ꯊꯟꯗ ꯂꯩꯔꯤꯔꯣ
ꯑ ꯎ
ꯑꯥ ꯀ꯭ꯂꯥꯁ ꯀ꯭ꯂꯥꯁ ꯀꯌꯥ ꯀꯥꯔꯦ ꯅꯪꯗꯤꯦ
ꯑ ꯀꯥꯏ
ꯑꯣ ꯑꯩ ꯂꯕꯦꯡꯗ ꯉꯥꯏꯔꯦ
ꯐꯜꯇ꯭ꯔ
ꯑꯣ ꯀꯩ ꯀꯥꯏꯈꯣꯅꯔ ꯎ ꯑꯉ ꯀ ꯑꯣꯏꯦ
ꯔꯖ
ꯅꯨꯡꯉꯥꯏꯕ ꯅ ꯊꯅ ꯂꯩꯕꯕꯣ
ꯊꯒ ꯂ
ꯑꯣ ꯅꯨꯡꯉꯥꯏꯌꯦ ꯑꯗꯨꯗꯤ ꯅꯨꯡꯗꯥꯡꯗꯗꯤ ꯐꯖꯔꯝꯃꯅꯤ ꯍꯥꯏꯗꯤ ꯏꯊꯟꯗꯅꯤꯗ ꯂꯩꯕ
ꯑꯥ
ꯎ ꯅꯔꯝꯃꯅꯤꯗꯗꯤ ꯅꯅꯨꯡ ꯍꯥꯏꯗ꯭ꯔꯦꯗꯤ
ꯑꯆꯥ ꯑꯆꯥ
ꯐ꯭ꯔꯤ ꯐ꯭ꯔꯤ ꯃꯇꯝꯗ ꯅꯪꯗꯤ ꯀꯩ ꯀꯩ ꯇꯧꯔ ꯂꯩꯒꯦ ꯑꯦ
ꯑꯁ ꯁꯨꯝ ꯂꯦꯞꯄ ꯁꯨꯝ ꯂꯩꯗ
ꯑꯣ ꯠꯕꯣꯜꯒꯨꯝ ꯐꯨꯠꯕꯣꯜꯒꯨꯝꯕ ꯁꯥꯟꯅꯗ꯭ꯔꯣ
ꯑꯣꯕ ꯑꯣ ꯉꯗꯗꯤ ꯗꯦꯠꯃꯤꯇꯟꯒꯨꯝꯕ ꯏꯟꯗꯣꯔ ꯦꯝ ꯀꯨꯝꯕꯁꯅꯗꯤꯗꯤ
ꯑꯩ ꯐꯨꯠꯕꯣꯜ ꯁꯗꯥꯏ ꯐꯨꯠꯕꯣꯜꯅ
ꯑꯆꯥꯦ ꯑꯆꯥ ꯑꯩꯗꯤ ꯐꯕꯣꯁꯅꯥꯅꯤꯡꯒꯗꯣ
ꯑ ꯑꯣ ꯐꯨꯠꯕꯣꯜ ꯅꯨꯡꯉꯥꯏꯔꯅꯤ ꯐ꯭ꯔꯤ ꯃꯦꯗꯥꯝꯅ ꯁꯥꯟꯅꯕ ꯆꯠꯄ
ꯑꯩꯗꯤ ꯏꯟꯇꯔꯦꯁ ꯑꯣꯏꯗꯕ
ꯑꯣ ꯑꯗꯣ ꯑꯗ ꯇꯕꯤ ꯐꯨꯠꯣꯜꯁꯦ ꯀꯔꯤ ꯀꯟꯇꯔꯤ ꯁꯄꯣꯔꯠꯧꯋꯦ
ꯑꯩꯗꯤ ꯑꯥ ꯑꯗꯤ ꯄꯇꯀꯑꯒ ꯖꯔꯃꯅꯤꯗ ꯑꯪꯗꯤ
ꯑꯣ ꯑꯩ ꯑ ꯐ꯭ꯔꯥꯟꯁꯅꯦ ꯭ꯔꯥꯖꯤꯜꯅꯦ ꯌꯥꯃꯤ ꯅ ꯅ ꯁꯄꯣꯠꯇꯣ
ꯀꯥꯏ ꯀꯪꯒ
ꯑꯟꯗ ꯑꯁꯔꯨꯅꯥꯗꯗ ꯄꯠꯅ ꯁꯥꯟꯅꯩꯅꯦ
ꯑꯩ ꯀꯟꯇ꯭ꯔꯤꯔꯣꯅ
ꯑꯩꯗꯤ ꯕ꯭ꯔꯖꯤ
ꯑꯣꯏꯔꯦꯗ
ꯃꯤꯅꯦ ꯃꯥ ꯆꯣꯏ ꯇ ꯍ
ꯑ ꯕꯣꯕꯨꯗꯤ ꯣ ꯀꯞꯕꯨꯗꯤ ꯌꯦꯡꯗꯤ ꯌꯦꯡꯕꯗꯣ
ꯌꯦꯡꯉꯦ
ꯑꯣ
ꯌꯥꯗ꯭ꯔꯦ ꯇꯣꯝꯕꯕ ꯗ ꯊꯥꯡ ꯉ ꯑꯃ ꯂꯩ
ꯎꯝ ꯇ ꯃ ꯇꯗꯦ ꯌꯥꯗ꯭ꯔꯦ
ꯣ ꯀ ꯇ ꯄꯅꯤ ꯆꯩꯦ ꯆꯗ꯭ꯔꯦ ꯃ
ꯌꯥꯗ꯭ꯔꯦꯦ ꯆꯂꯦ
ꯎꯝ
ꯅꯪ ꯁꯝꯃꯔ ꯚꯦꯀꯦꯁꯟꯗ ꯄꯤꯗ꯭ꯔꯕꯣ
ꯏꯗ
ꯀ ꯀꯩ ꯊꯕꯛ ꯇꯧꯕ ꯂꯩꯕꯅꯣ
ꯝ ꯑꯁ ꯂꯥꯏꯔꯤꯛ ꯑꯃꯨꯛ ꯄꯇꯝ ꯃꯣ ꯀꯅꯤ ꯀ
ꯋꯥꯔꯦꯗ ꯅꯪ ꯑꯁ ꯑꯩꯈꯣꯏꯗꯤ ꯑꯗꯨ ꯍꯂꯤꯗꯤ ꯆꯂꯈ꯭ꯔꯦ ꯊ ꯆ ꯑꯣꯈ꯭ꯔꯦ
ꯀ ꯅꯣꯏ ꯁꯝꯃꯔ ꯚꯦꯀꯦꯁꯟ ꯄꯤꯔꯣꯏꯗ꯭ꯔꯣ
ꯄꯤꯑꯗꯣ ꯂꯣꯏ ꯂꯣꯏꯈ꯭ꯔꯦ ꯍꯥꯏꯕ
ꯑꯣ ꯁꯨꯋꯦ
ꯎꯅꯤ ꯔꯃꯦꯁ ꯀꯃꯤꯅꯥ
ꯅꯨꯡꯉꯥꯏꯕ꯭ꯔꯣ ꯅꯣꯏ ꯁ꯭ꯀꯨꯜꯗꯣ
ꯉꯅꯨꯡꯉꯥꯏꯗꯤ ꯗꯤꯒꯖ ꯀꯣꯏ ꯃ ꯏꯁꯀꯨꯜ ꯊ ꯃꯕ
ꯑꯥꯎ ꯌꯥꯝꯗꯤ ꯅꯨꯡꯉꯥꯏꯇ꯭ꯔꯦꯁ ꯀꯃꯅꯦ
ꯀꯩꯁꯄꯔꯣ
ꯑ ꯐꯝꯒꯨꯝꯕꯀꯣ ꯀꯛꯑꯦꯕ
ꯀꯩ ꯄꯨꯔꯣ ꯍꯥꯏꯅꯤ ꯀꯔꯤ ꯄ ꯄꯨꯔ ꯍꯥꯏꯅꯤ
ꯀꯁꯀ ꯍꯥꯏꯕ ꯃꯉ ꯑꯣꯏꯗ
ꯃꯕ꯭ꯔꯦꯁ ꯑꯣ ꯍꯣ ꯃꯕ꯭ꯔꯦꯁꯅꯕꯨꯗꯤꯤꯗꯔꯣ ꯑꯠꯆꯥ ꯑꯠ ꯑ ꯅꯨꯡꯉꯥꯏꯅꯤꯗ ꯑꯩꯗꯤ ꯗꯦꯜꯂꯤꯗꯅꯤ